ꯍꯂꯣ ꯉꯔꯤꯕ꯭ꯔꯣ
ꯅꯨꯡꯉꯥꯏꯔꯤꯌꯦꯦ ꯅꯪꯗꯤ
ꯑꯦ ꯆꯣꯗꯅꯅꯨꯡ ꯉꯔꯤ
ꯑꯦ ꯀꯔꯤ ꯊꯪꯖ ꯂ ꯑꯗꯨ ꯇꯨꯝꯕ ꯆꯥꯕ ꯇꯨꯝꯕ ꯆꯥꯕ ꯑꯗꯨ ꯈꯥꯛꯇꯅꯦ ꯅꯪꯗꯤ
ꯎꯝ ꯆꯃꯅꯦꯗꯏꯁꯨꯣ
ꯒꯥꯔꯤ ꯌꯦꯟꯁꯥꯡ ꯆꯥꯕ꯭ꯔꯥ ꯉꯁꯤꯗꯤ
ꯉꯁꯤꯁꯦ ꯑꯂꯨꯒ ꯈꯥꯃꯦꯟ ꯑꯁꯤꯟꯕꯗꯣ ꯑꯗꯨ ꯆꯥꯏ
ꯑꯣ ꯑꯩꯗꯣ ꯉꯁꯤ ꯍꯋꯥꯏ ꯑꯁꯥꯡꯕ ꯑꯗꯨꯒ ꯁꯧꯒ꯭ꯔꯤ ꯆꯥꯏꯌꯦꯦ ꯏꯃꯥꯟꯕꯤ ꯈꯣꯏꯗ ꯄꯨꯟꯅ ꯆꯥꯕ ꯈꯣꯏꯗꯣ ꯇꯗꯒꯤꯦ
ꯃꯅꯝꯗꯤ ꯀꯩꯒ ꯄꯨꯟꯅ ꯆꯥꯕꯗꯤ ꯅꯨꯡꯉꯥꯏꯔꯝꯅꯤꯅ ꯑꯗꯨꯗꯤ
ꯍꯣꯏ ꯏꯃꯥꯟꯕꯤꯈꯣꯏꯒ ꯄꯨꯟꯅ ꯆꯥꯔꯗꯤ ꯏꯟꯁꯥꯡ ꯍꯥꯎꯗ꯭ꯔꯁꯨ ꯀꯣ ꯑꯗꯨꯝ ꯆꯥꯕ ꯅꯨꯡꯉꯥꯏꯕ ꯃꯤ ꯌꯥꯝꯕꯒꯤ
ꯑ
ꯍ ꯀꯔꯤ ꯀ꯭ꯔꯤ ꯍꯣꯠꯅꯔꯒ ꯂꯩꯕ꯭ꯔꯥ ꯅꯪꯗꯤ ꯎꯝ
ꯎꯗꯕ ꯀ ꯑꯗꯨꯃꯥꯏ ꯅꯨ ꯃꯥꯏꯅꯦ ꯂꯩꯒꯦ ꯅꯝꯕꯣ
ꯑ ꯑꯩ ꯑꯗꯨꯝ ꯑꯗꯨꯝ ꯂꯦꯜꯂꯤꯗ ꯇꯥꯏꯌꯦ ꯇꯥꯗꯕ꯭ꯔꯣ ꯑꯗꯨꯝ ꯑꯗꯨꯝ ꯂꯂꯒ ꯂꯩ ꯇꯨꯝꯕ ꯆꯥꯕ ꯃꯄꯥꯟ ꯊꯣꯛꯄ ꯑꯣ ꯍꯜꯂꯣ ꯄꯥꯗ꯭ꯔꯣ ꯍꯜꯂꯣ
ꯍꯜꯂꯣ
ꯍꯜꯂꯣ ꯇꯥꯏꯌꯦ ꯇꯥꯗꯕ꯭ꯔꯣ ꯍꯜꯂꯣ ꯇ
ꯇꯁꯥ
ꯍꯥ ꯇꯄꯔ ꯇꯥꯏꯌꯦ ꯅꯪ ꯇꯥꯗꯕ꯭ꯔꯥ ꯑꯩꯒꯤ ꯈꯣꯟꯖꯦꯜ ꯑꯩꯁꯨ ꯑꯩꯗꯤ ꯇꯥꯏꯦ ꯅꯪꯒꯤ
ꯀꯗꯧꯔꯦ ꯍꯥꯅ ꯍꯖꯤꯀꯦ
ꯆꯨꯗꯥꯥꯏ ꯇꯥꯕ꯭ꯔꯣ ꯍꯜꯂꯣ
ꯇꯥꯔꯕꯣ
ꯇꯥꯕ꯭ꯔꯣ ꯍꯜꯂꯣ ꯍꯜꯂꯣ ꯍ ꯇꯥꯕꯔꯣ
ꯇꯥꯕ꯭ꯔꯣ ꯅꯦꯠ ꯋꯥꯛꯁꯦ ꯆꯞꯄ ꯃꯥꯂꯦꯅꯦ ꯍꯨꯖꯤꯛꯁꯨ ꯅꯃꯥꯟꯕꯤꯒꯩꯒ ꯄꯨꯟ ꯅꯃꯥꯟꯅꯕꯤꯒꯩꯒ ꯄꯨꯟꯕꯔꯣ
ꯑꯥ ꯂꯣ ꯅꯪꯒꯤ ꯈꯖꯜꯗꯤ ꯇꯥꯏꯌꯦ ꯀꯔ꯭ꯤꯒꯤꯔ ꯑ ꯅꯀ ꯅꯪ ꯒꯣꯟꯖꯦꯜꯗꯤ ꯇꯥꯏ ꯀꯔꯤꯒ ꯑꯩꯒꯤ ꯇꯥꯗꯕ꯭ꯔꯥꯀꯣ ꯑꯩꯗꯤ ꯌꯨꯝꯗ ꯑꯗꯨꯝ ꯂꯩꯌꯦ ꯂꯩꯕ ꯅꯨꯡꯉꯥꯏꯇꯦ ꯀꯔꯤ ꯍꯥꯏꯁꯤꯔꯥ ꯈꯪꯗꯦ ꯂꯩꯕ ꯅꯨꯑꯥꯏꯇꯦ ꯎꯝ
ꯇꯥꯕꯔ꯭ ꯁꯤꯁꯇꯔ
ꯅꯪꯗꯤ ꯅꯆꯦ ꯀꯌꯥ ꯂꯩ
ꯌꯥꯝ ꯅꯨꯡꯉꯥꯏꯅ ꯂꯩꯔꯝꯕꯖꯥꯠꯅꯤꯅꯦ ꯅꯪꯗꯤ
ꯂꯩꯌꯦ
ꯍꯥꯏꯗꯤ ꯅꯆꯦ ꯈꯣꯏꯒ ꯄꯨꯟꯕꯅꯤꯅ ꯅꯩꯕ ꯅꯨꯡꯉꯥꯏꯔꯝꯅꯤ ꯈꯣꯏꯗꯤ ꯔꯦꯟꯗ ꯂꯩꯕꯅꯤꯅ ꯎꯄꯥꯏ ꯂꯩꯇꯦ ꯊꯪ
ꯇꯨꯝ ꯇꯨꯝꯕ ꯆꯥꯕ ꯇꯨꯝꯕ ꯆꯥꯕ ꯅꯨꯡꯉꯥꯏꯇꯦ ꯃꯄꯥꯟ ꯊꯣꯛꯑꯗꯤꯔꯣ
ꯑꯁ ꯈꯪꯗꯦꯗ ꯑꯩꯁꯨ ꯑꯗꯨꯝ ꯑꯗꯨꯝ ꯂꯦꯂꯦ ꯍꯥꯏꯇꯥꯔꯦꯗ
ꯇꯜꯂꯦ ꯌꯥꯝꯁꯥꯌꯦ
ꯑꯁ ꯅꯍꯥꯟꯅ ꯊꯦꯡꯅꯝ ꯅꯍꯥꯟ ꯊꯦꯡꯅꯕꯗꯣ ꯑꯗꯨ ꯅꯠꯇꯅ ꯑꯁ ꯑꯝꯇ ꯊꯦꯡꯅꯗꯔꯦ ꯉꯁꯨ ꯅꯨꯡꯉꯥꯏꯅꯔꯒꯅꯤ
ꯍꯣꯏ ꯅꯨꯡꯉꯥꯏꯅ ꯂꯩꯔꯦ ꯍꯌꯦꯡꯁꯤ ꯕꯣꯜ ꯃꯨꯛ ꯁꯥꯅꯥꯅꯤꯡꯉꯥꯏ ꯍꯥꯏꯌꯦ ꯇꯨꯗ ꯁꯥꯟꯅꯕ ꯆꯠꯀꯅꯤ ꯄꯨꯡ ꯀꯌꯥꯗꯣꯏꯗꯅꯤ ꯈꯪꯗꯦ ꯅꯍꯥꯟ ꯑꯥꯗ ꯕꯣꯜ ꯁꯥꯅꯥꯕ ꯆꯠꯂꯦꯕ ꯑꯈꯣꯏ ꯗꯨꯒꯤ
ꯑꯗꯨꯗ ꯁꯅꯥꯕ ꯃꯨꯛ ꯆꯠꯁꯦ ꯍꯥꯏꯌꯦ
ꯎꯝ
ꯈꯪꯗꯦ ꯉꯥꯁꯤꯗꯤ ꯀꯔꯤ ꯏꯟꯁꯥꯡ ꯆꯥꯁꯤꯔ ꯈꯪꯗꯦ
ꯅꯠꯇꯔꯦ ꯑꯁ ꯑꯣꯟꯊꯣꯛꯅ ꯅꯨꯡꯉꯥꯏ
ꯀꯩꯅꯣ ꯒꯥꯔꯤ ꯃꯈꯣꯟ ꯑꯃ ꯃꯔꯛ ꯑꯃ ꯇꯥꯕꯅꯦ ꯁꯣꯔꯣꯛ ꯃꯅꯥꯛꯇ ꯂꯩꯝꯅꯤ
ꯅꯪ ꯍꯧꯖꯤꯛ ꯌꯨꯝꯗ ꯂꯩꯔ ꯅꯃꯅꯕꯤ ꯍꯣꯏꯗ ꯂꯩ ꯍꯥꯏꯕ꯭ꯔꯣ
ꯍꯣꯏ ꯃꯥꯟꯕꯤ ꯍꯣꯏ ꯗꯨ ꯂꯩꯞꯅꯦ
ꯈꯪꯉꯦ ꯈꯉꯦ
ꯕꯥꯟꯗꯤ ꯍꯣꯏ ꯃꯥꯔꯗꯤ ꯑꯃꯗꯣ ꯑꯗꯨꯗ ꯂꯩꯕ
ꯃꯥꯟꯅꯕꯤꯒꯒꯩ ꯃꯥꯟꯅꯕꯤꯒꯩꯒ ꯄꯨꯟꯕꯁꯦ ꯁꯤꯡꯖꯨ ꯀꯩꯀꯥ ꯃꯤ ꯌꯥꯝ ꯇꯣꯠꯁꯤꯜꯂꯒ ꯚꯦꯖꯤꯇꯦꯕꯜꯒꯤ ꯁꯤꯡꯖꯗꯣ ꯑꯗꯨꯁ ꯇꯨꯔꯒ ꯆꯥꯕꯗ ꯌꯥꯝ ꯍꯥꯎꯕꯅꯤꯅ
ꯑꯗꯥ ꯑꯗꯨꯝ ꯆꯥꯔꯒ ꯂꯩ ꯃꯤ ꯁꯤꯡꯖꯨꯗꯨ ꯆꯥꯃꯟꯕꯒꯤ ꯄ꯭ꯔꯣꯕ꯭ꯂꯦꯝꯒ ꯑꯩꯈꯣꯏ ꯄꯨꯛ ꯅꯥꯕ ꯁꯧꯒꯠꯄ ꯗꯨꯝ ꯑꯗꯨꯝ ꯑꯃꯨꯛ ꯇꯧꯋꯦꯕ ꯆꯥꯃꯟꯕꯒꯤ ꯑꯗꯨꯒꯤ ꯐꯨꯛꯁꯦ ꯌꯥꯗ꯭ꯔꯦ ꯍꯥꯏꯌꯦꯅꯦ ꯍꯥ ꯁꯥꯏꯌꯦ ꯅꯨꯡꯁꯥ ꯊꯣꯛꯇ꯭ꯔꯥꯖꯨ ꯅꯪꯗꯤ ꯕꯖꯥꯔꯗ ꯀꯔꯤ ꯇꯧꯔꯥꯒ ꯂꯩꯕ꯭ꯔꯥ ꯎꯝ ꯎꯝ ꯎꯝ ꯆꯥꯛ ꯑꯃꯨꯛ ꯂꯝꯕ ꯍꯧꯈ꯭ꯔꯦ ꯑꯈꯣꯏꯗꯤ ꯉꯁꯥꯏ ꯉꯟꯅ ꯆꯥꯕꯒꯤ ꯃꯩꯅ ꯃꯔꯣꯟ ꯑꯃ ꯃꯨꯠꯄꯅꯦ ꯈꯪꯗ꯭ꯔꯦ ꯃꯤꯁꯦ ꯈꯔ ꯉꯁꯤ ꯑꯩꯕꯨ ꯀꯣꯜ ꯇꯧꯕꯗ ꯀꯣꯜ ꯇꯧꯕ ꯅꯨꯡꯉꯥꯏꯇꯦ ꯍꯥꯏꯌꯦ ꯑꯩꯉꯣꯟꯗ ꯀꯔꯤꯒꯤꯔꯥ ꯈꯪꯗꯦ ꯇꯨꯡ ꯀꯣꯜꯇꯧꯔꯥꯗꯤ ꯆꯦꯛꯀꯤꯌꯤ ꯍꯦꯛꯇꯥ ꯆꯠꯇꯦ-ꯆꯠꯇꯦ ꯍꯥꯏꯔꯒ ꯂꯩꯌꯦꯕ ꯑꯩꯒꯤ-ꯑꯩꯒꯤ ꯑꯩꯕꯨ ꯀꯣꯜ ꯇꯧꯕꯗ
ꯇꯥꯏ ꯍꯥꯏꯕ꯭ꯔꯥ ꯑꯩꯒꯤ ꯈꯨꯟꯖꯦꯜꯗꯤ
ꯍꯣꯏ ꯇꯥꯏꯌꯦ
ꯑꯩ ꯅꯪꯅ ꯍꯥꯏꯕ ꯑꯩꯅ ꯊꯣꯛꯄ ꯑꯃꯥ ꯈꯨꯝ
ꯍꯤ-ꯍꯤ-ꯍꯤ
ꯌꯥꯗꯦꯗꯥꯅꯦ ꯍꯨꯖꯤꯛꯖꯨ ꯑꯗꯨꯝ ꯇꯥꯕ꯭ꯔꯥ
ꯎꯝ ꯇꯥꯏꯌꯦ
ꯑꯨꯟꯊꯣꯛꯄ ꯑꯣꯟꯅ ꯇꯩꯅꯥꯔꯒ ꯉꯥꯡꯕꯖꯤꯗ ꯌꯥꯃꯥꯟ ꯇꯥ
ꯍꯤꯡ-ꯍꯤꯡ-ꯍꯤꯡ ꯍꯧꯖꯤꯛ ꯀꯔꯤ ꯑꯗꯨꯃꯥꯏ ꯀꯧꯔꯥꯖꯤꯃꯥꯏ ꯄꯥꯏ ꯂꯩꯄ꯭ꯔꯥ
ꯅꯪꯁꯨ ꯈꯔ ꯀꯟꯅ ꯉꯥꯡꯉꯣ ꯑꯩ ꯇꯥꯗ꯭ꯔꯦ ꯀꯅꯥ ꯈꯪꯕꯥ ꯅꯪꯅ ꯀꯟꯅ-ꯀꯟꯅ-ꯀꯟꯅ ꯉꯥꯏꯗꯦ ꯑꯩꯁꯨ ꯇꯥꯒꯥꯗ꯭ꯔꯥ ꯅꯦꯋꯥꯛ ꯈꯔꯥ ꯅꯨꯡꯉꯥꯏꯕꯗ ꯂꯩꯕ ꯎꯝ ꯅꯦꯋꯥꯛ ꯈꯔ ꯅꯨꯡꯉꯥꯏꯕꯗ ꯂꯩꯔꯨꯅꯦ
ꯅꯦꯠꯋꯥꯛ ꯅꯨꯡꯉꯥꯏꯌꯦ
ꯑꯗꯨꯗꯤ ꯀꯃꯥꯏ ꯇꯧꯔꯥꯖꯥꯠꯅꯦ ꯑꯥ ꯑꯩꯉꯣꯟ-ꯑꯩꯉꯣꯟ ꯑꯥ ꯑꯩꯒꯤ ꯏꯐꯝꯗ ꯑꯣꯏꯅ ꯅꯦꯠ ꯌꯥꯗꯕ꯭ꯔꯥ ꯅꯦ ꯇꯧꯔꯤꯁꯦ ꯑꯦꯗꯤ ꯋꯥꯏꯐꯥꯏ ꯁꯝꯕꯅꯤꯅꯦꯀꯣ ꯑꯗꯨꯝꯋꯥꯏꯐꯥꯏꯁꯨ ꯑꯗꯨꯝ ꯅꯨꯡꯕꯨꯗꯤ ꯅꯨꯡꯉꯥꯏꯌꯦꯕ ꯀꯃꯥꯏ ꯇꯧꯔꯤꯖꯥꯠꯅꯤ ꯇꯧꯔꯤꯖꯦ
ꯑꯁꯤ ꯁꯤ ꯋꯦꯕꯁꯥꯏꯗꯤ ꯅꯦꯠꯅ ꯌꯥꯗꯕꯅ ꯎꯝ
ꯎꯝ ꯑ ꯅꯨꯡꯁꯥ ꯁꯥꯗ꯭ꯔꯥ ꯅꯣꯏ ꯃꯐꯝꯗꯗꯤ
ꯅꯪꯅ ꯍꯥꯏꯕ ꯑꯩ ꯇꯥꯗꯝꯅꯤꯅ ꯑꯩꯅ ꯍꯥꯏꯕ ꯊꯣꯛ ꯑꯩꯅ ꯊꯣꯛꯄ ꯉꯥꯡꯕꯅꯦ ꯅꯪ ꯇꯥꯔꯒ ꯂꯩ ꯣ ꯑꯗꯨꯒꯝꯕ ꯅꯣꯛꯈ꯭ꯔꯣꯀꯣ ꯅꯪꯗ ꯌꯥꯗꯦꯅꯦ ꯑꯁ ꯀꯔꯤꯅꯣ
ꯑꯗꯨꯅꯤꯡꯉꯦ ꯁꯥꯕꯅ ꯁꯥꯕꯅ ꯁꯥꯕꯅ ꯁꯤ ꯁꯥꯖꯩ ꯍꯥꯏꯁꯤ ꯉꯧ ꯆꯨꯒꯦꯔꯥ
ꯑꯩ ꯉꯥꯃ ꯂꯣꯏ ꯑꯩꯅ ꯉꯥꯡꯁꯦ ꯂꯣꯏ ꯇꯥꯕ꯭ꯔꯥ ꯍꯥꯏꯕ ꯀꯃꯥꯏꯅ ꯇꯧꯅꯤꯡꯉꯁꯤ
ꯅꯣꯡ ꯆꯨꯔꯨꯗꯤ ꯌꯥꯝ ꯇꯥꯒꯅꯤ ꯅꯣꯡ ꯆꯨꯨꯔꯨꯗꯤ ꯌꯥꯝ ꯐꯥꯒꯅꯤ ꯀꯗ ꯍꯟꯗꯛꯁꯤ ꯀꯩꯔ ꯈꯪꯗꯦ ꯔꯅꯤꯁ
ꯍꯧꯖꯤꯛ ꯑꯍꯥꯟꯕ ꯑꯣꯏꯔꯅ ꯉ ꯁꯤꯁꯦ ꯅꯨꯃꯤꯠ ꯈꯨꯗꯤꯡ ꯑꯗꯨ ꯃꯥꯏ ꯑꯣꯏꯔꯒꯦ ꯑꯩꯁ ꯂꯣꯏꯔꯦ
ꯑꯗꯨꯅꯦ ꯉꯁꯤꯁꯦ ꯔꯦꯅꯤ ꯁꯤꯖꯟ ꯑꯣꯏꯔꯒ ꯀꯔꯤꯒꯤꯔꯥ ꯈꯪꯗꯦ ꯅꯣꯡꯁꯨ ꯇꯥꯗꯦ ꯑꯗꯨꯝ ꯅꯤꯁꯥ ꯊꯣꯛꯂꯒ ꯂꯩꯌꯦ
ꯇꯕꯔꯣ
ꯇꯥꯏꯌꯦ ꯇꯥꯌꯦ
ꯇꯥꯕ꯭ꯔꯥ
ꯇꯌꯦꯌꯦ ꯌꯥꯝꯪ ꯀꯣꯏꯆꯦ ꯈ ꯇꯥꯔꯒꯗꯦꯗ ꯇꯗ꯭ꯔꯦ ꯍꯨꯏꯅ ꯃꯔꯣ ꯑꯃ ꯁꯥꯕꯗ ꯆꯦꯟꯕꯅ ꯆꯦꯟꯕꯅ ꯆꯦꯟꯕꯅ
ꯅꯪ ꯉ ꯑꯁꯤ ꯕꯣꯏ ꯌꯦꯡꯒꯗ꯭ꯔꯥ ꯕ꯭ꯔꯥꯖꯤꯜꯒꯤ ꯕ꯭ꯔꯥꯖꯤꯜꯒ ꯀꯩꯅꯣꯗꯣ ꯖꯄꯥꯟꯗꯣ
ꯍꯣꯏ ꯌꯦꯡꯒꯅꯤ ꯌꯦꯡꯒꯅꯤ ꯌꯦꯡꯒꯗꯤ
ꯑꯩꯗꯤ ꯉꯁꯤꯗꯤ ꯐꯖꯅ ꯌꯦꯡꯗꯣꯏꯔ
ꯎꯝ
ꯑꯩꯗꯤ ꯕ꯭ꯔꯥꯖꯤꯜꯗ ꯁꯞꯄꯣꯔꯠ ꯇꯧꯕꯅꯤꯅ ꯍꯥꯟꯅꯗꯤ ꯌꯦꯡꯗꯦ ꯑꯗꯨꯕꯨ ꯉꯁꯤꯗꯤ ꯐꯖꯅ ꯌꯦꯡꯗꯔꯦ ꯑꯩꯗꯤ
ꯑꯩꯁꯨ ꯕ꯭ꯔꯥꯖꯤꯜꯅꯦ ꯀꯩꯅꯣ ꯉꯝꯒꯅꯤ ꯕ꯭ꯔꯥꯖꯤꯜꯅ
ꯕ꯭ꯔꯥꯖꯤꯜ ꯑꯩꯈꯣꯏꯂꯤ ꯃꯤ ꯑꯇꯩꯅ ꯍꯥꯏꯔꯕꯗꯤ ꯕ꯭ꯔꯥꯖꯤꯜꯗꯒꯤꯗꯤ ꯖꯄꯥꯟꯅ ꯉꯝꯗꯧ ꯃꯥꯜꯂꯦ ꯍꯥꯏꯔ ꯕ꯭ꯔꯖꯤꯜ ꯄꯣꯗꯧ ꯃꯥꯜꯂꯦ ꯀꯩꯀꯩ ꯍꯥꯏꯌꯦꯕ ꯃꯤ ꯑꯇꯩꯗꯤ ꯑꯗꯨ ꯑꯣꯏꯔꯁꯨ ꯑꯩꯗꯤ ꯕ꯭ꯔꯥꯖꯤꯜꯗ ꯁꯞꯄꯣꯔꯠ ꯇꯧꯒꯅꯤ
ꯑ
ꯑꯗꯨꯅꯦ ꯕ꯭ꯔꯥꯖꯤꯜ ꯉꯝꯒꯅꯤ ꯑꯩꯁꯨ ꯕ꯭ꯔꯥꯖꯤꯜ ꯕ꯭ꯔꯥꯖꯤꯜꯗ ꯁꯞꯄꯣꯔꯠ ꯇꯧꯕꯅꯤꯅ ꯕ꯭ꯔꯥꯖꯤꯜ ꯉꯝꯗ꯭ꯔꯗꯤ ꯌꯥꯔꯣꯏ ꯑꯗꯨꯝ ꯉꯝꯃꯨ ꯕ꯭ꯔꯥꯖꯤꯜꯁꯨ ꯉꯝꯁꯤꯅ ꯍꯣꯏ ꯍꯣꯏ ꯑꯗꯨꯕꯨꯅꯦꯕ
ꯐꯥꯎ ꯇꯧꯔꯛꯑꯣꯀꯣ ꯇꯥꯕ꯭ꯔꯣ
ꯇꯥꯕ꯭ꯔꯥ
ꯑꯥꯎ ꯇꯌꯦ ꯎ ꯍꯥꯎ
ꯑꯗꯨꯝ ꯊꯥꯔꯛꯑꯅꯦ ꯅꯪꯁꯨ
ꯑ
ꯑ ꯑ
ꯑꯗꯨꯗꯤ ꯈꯔꯉꯥꯡꯪ
ꯑꯩ ꯍꯧꯖꯤꯛ ꯕꯖꯥꯔꯗ ꯂꯩꯌꯦ ꯕꯖꯥꯔꯗ ꯂꯩꯔꯒ ꯑꯗꯨꯝ ꯈꯪꯃꯦꯦꯗ
ꯄꯔꯤꯔꯝ ꯃꯅꯨꯡꯗ ꯃꯈꯣꯟ ꯇꯥꯏ ꯃꯅꯨꯡꯗ ꯂꯩꯇꯕ ꯅꯨꯡꯉꯥꯏꯇꯕ ꯃꯅꯨꯡꯗꯦꯛꯥꯎ ꯌꯥꯗꯕꯒꯤ ꯄꯥꯂ ꯆꯁꯤ
ꯍꯣꯔꯦꯟ ꯑꯗꯨꯝ ꯂꯩꯔꯒ ꯍꯜꯂꯛ ꯑꯗꯨ ꯍꯜꯂꯞꯛꯇꯧ ꯉꯥꯏꯔꯦ ꯑꯩꯁꯨ
ꯀꯅꯦ ꯁꯥꯅꯕꯅꯕ꯭ꯔ ꯎꯝ ꯍꯣꯏ ꯑꯩꯗꯤ ꯑꯩꯗꯤ ꯌꯨꯝꯗ ꯑꯗꯨꯝ ꯂꯩꯈ꯭ꯔꯕꯅꯦ
ꯂꯥꯏꯔꯝ ꯇꯥꯟꯍꯣꯏ ꯅꯨꯡꯁꯥ ꯃꯔꯣꯟ ꯑꯃ
ꯂꯣꯏꯔꯦ ꯂꯣꯏꯔꯦ ꯂꯩꯕ ꯅꯨꯡꯉꯥꯏ
ꯌꯨꯝꯗ ꯇꯨꯝꯃꯒ ꯆꯥꯕ ꯇꯨꯝꯃꯒ ꯆꯥꯕ ꯇꯧꯔꯝꯗꯤ ꯅꯨꯡꯉꯥꯏꯅꯤꯡꯉ ꯑꯁ ꯑꯌꯨꯛ ꯅꯠꯇꯦ ꯑꯌꯨꯛ ꯅꯨꯡꯊꯤꯜ ꯅꯨꯃꯤꯗꯥꯡ ꯅꯨꯡꯊꯤꯜꯗ ꯇꯨꯝꯕꯁꯦ ꯑꯁ ꯅꯨꯡꯉꯥꯏ ꯃꯥꯏꯌꯦ ꯑꯩꯒꯤꯗꯤ
ꯑꯩꯗꯤ ꯑꯩꯗꯤ ꯕꯣꯔꯤꯡ ꯆꯨꯈ꯭ꯔꯦ ꯂꯩ
ꯍꯣꯏ ꯅꯨꯡꯁꯥꯁꯨ ꯑꯗꯨꯝ ꯁꯥꯏ ꯕꯖꯥꯔꯗꯁꯨ ꯌꯥꯝ ꯁꯥꯏ ꯁꯤꯗꯗꯤ ꯐꯖꯅ ꯁꯥꯏ ꯅꯍꯥꯟꯒꯩꯗꯤ ꯑꯗꯨꯝ ꯅꯣꯡ ꯃꯥꯥꯎꯔꯒ ꯂꯩꯕꯅꯦꯕ ꯑꯗꯣ ꯍꯟꯗꯛꯇꯤ ꯉꯁꯤꯗꯤ ꯍꯣꯏ ꯕꯣꯔꯤꯡꯁꯨꯦ ꯆꯨꯑꯦ ꯑꯩꯗꯤ ꯏꯁꯩ ꯇꯥꯔꯒ ꯑꯗꯨꯝ ꯃꯇꯝ ꯂꯦꯟꯕ ꯑꯣꯏꯕꯅꯤꯅ ꯕꯨꯔꯤꯡ ꯑꯗꯨꯝ ꯕꯨꯔꯤꯡ ꯆꯨꯔꯀꯥꯟꯗ ꯈꯪꯗꯦ ꯏꯁꯩꯦ ꯀꯝꯃꯕꯤ ꯀ ꯑꯗꯨꯝ ꯌꯦꯒ ꯂꯣꯏꯈ꯭ꯔꯅꯤ ꯑꯩꯗꯤ ꯑꯗꯨꯝ ꯅꯨꯃꯤꯠ ꯇꯥꯈ꯭ꯔꯅꯤ
ꯑꯗꯨꯝ
ꯅꯣꯏ ꯑꯗꯨꯗꯥꯋꯥꯏꯒꯤꯗꯤ ꯅꯣꯡ ꯆꯨꯕ꯭ꯔꯥ ꯅꯠꯇꯦ ꯑꯗꯨꯝ ꯅꯣꯡ ꯀꯟꯕ꯭ꯔꯥ ꯍꯥꯏꯒꯦ ꯇꯧꯕꯅꯦ
ꯎꯝ ꯅꯣꯡ ꯆꯨ ꯆꯨꯗꯦ ꯅꯣꯡ ꯆꯨ ꯍꯥꯏꯔꯒ
ꯀꯩ ꯍꯥꯏꯕ ꯏꯁꯩ ꯇ ꯏꯁꯩ ꯁꯨ ꯇꯥꯒꯦ ꯈꯟꯗꯗꯤ ꯂꯩꯇꯦ ꯀꯔꯤ ꯍꯥꯏꯕꯅꯣ ꯑꯩ ꯒ꯭ꯌꯥꯟ ꯇꯥꯖ꯭ꯔꯦ ꯁꯤ ꯃꯇꯥꯡꯁꯦ ꯑꯝꯀ ꯑꯃꯨꯀ ꯍꯥꯏꯅꯦ ꯑꯩ ꯇꯥꯗ꯭ꯔꯦ ꯑꯝꯇ
ꯑꯗꯨꯅꯦ ꯊꯥꯕꯅꯁꯨ ꯂꯣꯏꯔꯝꯕ ꯂꯣꯟ ꯑꯃ
ꯃꯤꯅ ꯑꯁꯦꯡꯕ ꯍꯥꯏꯔꯒ ꯃꯤꯅ ꯀꯟꯗ꯭ꯔꯣꯗ ꯂꯩꯔ ꯀꯥꯟꯅ ꯅꯪꯅ ꯄꯨꯅꯣꯛꯇ ꯅꯣꯛ ꯑꯦ
ꯑꯗꯨꯅꯦ ꯃꯄꯥꯟꯗꯅ ꯃꯔꯣꯟ ꯑꯃ ꯑꯉꯥꯡꯒꯤ ꯃꯈꯣꯟꯅꯦ ꯂꯣꯏꯔꯦ ꯂꯥꯛꯏꯔꯦ ꯁꯥꯕꯅꯁꯨ ꯂꯣꯏꯔꯦ ꯁꯥꯕꯅ ꯁꯥꯕꯅ
ꯇꯕ꯭ꯔꯣ
ꯇꯌꯦ
ꯀꯔꯤ ꯅꯦꯠꯋꯛꯔꯠ ꯉꯁꯤꯒꯤꯁꯦ
ꯑꯗ꯭ꯔꯦ ꯍꯦ ꯍꯦ ꯅꯣꯛꯅꯤꯡꯉꯦ
ꯅꯣꯛꯀꯅꯨ ꯀꯔꯤꯅꯣ ꯃꯊꯟꯗ ꯄꯪꯅꯣꯛꯇ ꯅꯧꯛꯔꯒ ꯑꯩꯁꯨ ꯑꯩꯁꯨ ꯌꯥꯝ ꯀꯟꯊ꯭ꯔꯣ ꯑꯃꯗ ꯈꯥꯡꯉꯤꯅꯦ ꯑꯩꯁꯨ
ꯍꯟꯗꯩ ꯑꯩꯈꯣꯏꯗ ꯁꯤ ꯃꯥꯏ ꯃꯨꯠꯄꯒꯤꯅꯦ ꯈꯔ ꯅꯨꯡꯉꯥꯏꯗꯕ ꯃꯥꯜꯂꯦ ꯑꯩ ꯅꯣ
ꯑꯁ ꯀꯔꯤ ꯃꯇꯥꯡ ꯆꯥꯗ꯭ꯔꯦꯗ ꯃꯥ ꯎꯝ ꯃꯩꯁꯨ ꯃꯇꯥꯡ ꯇꯥꯔꯦ ꯍꯧꯖꯤꯛ ꯃꯣꯠꯂꯤꯁꯦ
ꯀꯔꯤꯔꯥ
ꯅꯣꯛꯀꯂꯨ
ꯑꯁ ꯁꯥꯏꯌꯦ ꯁꯥꯏꯌꯦ ꯁꯥꯏ
ꯍꯣꯏ ꯎꯝ ꯑꯗꯨꯝ ꯅꯦꯠꯇꯦ ꯐꯠꯇꯦ
ꯃꯥꯏ ꯑꯃꯨ ꯂꯥꯛꯑꯗꯤ ꯐ꯭ꯔꯦꯟ ꯊꯥꯕꯗ ꯇꯧꯕ ꯌꯥꯕ
ꯍꯣꯏ ꯍꯣꯏ ꯑꯩ ꯊꯣꯛꯄ ꯑꯗꯨꯝ ꯉꯥꯡꯉꯤꯅꯦ ꯅꯪ ꯅꯈꯣꯟꯁꯦ ꯐꯖꯅ ꯇꯥ ꯇꯥꯁꯨ ꯇꯥ ꯗꯦꯗꯨꯒꯦ
ꯀꯔꯤꯥ ꯑꯣꯕꯔ ꯏꯁꯃꯥꯔꯠ ꯑꯣꯏꯈ꯭ꯔꯦ ꯁꯤ ꯅꯦꯠꯋꯥꯛꯁꯦ
ꯇ ꯈꯪꯗꯦꯗ ꯀꯃꯥꯏꯅ ꯇꯧꯋꯤ ꯃꯨ ꯃꯨꯠꯇꯣꯏꯔꯥ ꯃꯨꯠꯂꯣꯏꯗꯔꯥ ꯍꯣꯏ ꯑꯗꯨꯅꯦꯕ ꯌꯥꯝ ꯑꯣꯚꯔ ꯑꯣꯏꯈ꯭ꯔꯦ
ꯑꯗꯨꯅꯤ ꯌꯥꯝ ꯑꯣꯕꯔ ꯏꯁꯃꯥꯔꯠ ꯑꯣꯏꯈ꯭ꯔꯦ
ꯀꯔꯤꯅ ꯃꯨꯠꯄ ꯍꯥꯏꯗꯤ ꯀꯣꯛꯆꯛꯅꯤꯅ ꯉꯁꯤꯒꯤ ꯅꯦꯠꯁꯦ ꯌꯥꯗꯦꯅꯦ ꯕꯣꯔꯤꯡ ꯆꯨꯔ ꯀꯥꯥꯟꯁꯤꯗ ꯅꯦꯠ ꯅꯃꯔꯣꯜ ꯑꯃ
ꯊꯝꯈ꯭ꯔꯣ ꯅꯪꯅꯀꯣ